ꯎꯝ ꯒꯨꯗ ꯃꯣꯔꯅꯤꯡ
ꯨꯗ ꯃꯣꯔꯅꯤꯡ ꯒꯨꯗ ꯃꯣꯔꯅꯤꯡ
ꯀꯩꯗꯧꯔꯤꯒꯦ
ꯍꯟꯖꯤꯔꯤꯅꯦ ꯍ ꯠꯇ꯭ꯔꯤꯗ
ꯐꯥꯎꯒꯠꯇ꯭ꯔꯤꯕ ꯑꯁ ꯑꯩꯉꯣꯟꯗꯒꯤ ꯌꯥꯎꯕ ꯊꯦꯡꯕꯖꯥꯅꯤꯅꯦ ꯑꯩꯁꯨ ꯍꯥꯏꯗꯣ ꯍꯧꯖꯤꯛꯇ ꯍꯧꯒꯠꯂꯒ ꯕꯣꯜ ꯌꯦꯡꯕ ꯂꯣꯏꯔꯒ
ꯑꯁ ꯉꯔꯥꯡ ꯅꯨꯡꯗꯥꯡꯗꯐꯕꯥꯎ ꯌꯦꯡꯉꯒ ꯑꯁ ꯊꯦꯡꯕꯅꯤꯅ ꯍꯧꯒꯠꯄ ꯉꯝꯅꯕ
ꯎꯝ ꯃꯤꯠꯀꯥꯁꯦ ꯁꯥ ꯃꯤꯠꯀꯥꯁꯦ ꯅꯥꯕꯅꯦ ꯑꯁ ꯌꯥꯎ ꯑꯁ ꯑꯍꯤꯡ ꯇꯨꯝꯗ꯭ꯔꯥꯗꯤ ꯑꯩꯗꯤ ꯍꯥꯏꯅꯔꯦꯗ ꯑꯩꯗꯤ ꯀꯩꯁꯨ ꯇꯧꯗ꯭ꯔꯦꯗ ꯍꯧꯖꯤꯛꯇꯤ ꯃꯃꯥꯡꯗꯗꯤ ꯃꯃꯥꯡꯗꯗꯤ ꯍꯧꯒꯠꯄꯁꯦ ꯃꯤꯠꯀꯁꯦ ꯅꯥꯔꯝꯕꯅꯦꯕ ꯑꯁ ꯍꯧꯖꯤꯛꯇꯤ ꯗꯨꯝ ꯍꯧꯅꯔꯛꯑꯕꯅꯤꯅ ꯀꯩꯁꯨ ꯇꯧꯗꯦꯗ
ꯄꯨꯡ ꯑꯅꯤ ꯃꯈꯥꯏ ꯄꯨꯡ ꯑꯅꯤ ꯃꯈꯥꯏ ꯑꯗꯨꯋꯥꯏꯗ ꯇꯨꯝꯕꯅꯦ ꯑꯩꯁꯨ
ꯑ
ꯅꯨꯡꯊꯤꯟ ꯅꯨꯡꯊꯤꯟꯗ ꯑꯃꯨꯛ ꯄꯣꯊꯥꯕ
ꯑꯣ ꯑꯁ ꯅꯨꯡꯗꯥꯡꯒꯤ ꯃꯤꯠ
ꯌꯥꯗꯦꯗ ꯔꯣꯅꯥꯟꯗꯣꯗꯣ ꯑꯁ ꯃꯣꯏ ꯄꯥꯔꯇꯤꯗꯣ ꯕꯣꯟꯗ ꯄꯥꯛ ꯏꯇꯤꯛ ꯇꯧꯗꯦ ꯃꯣꯏꯁꯦꯀꯣ ꯑꯗꯨꯝ ꯄꯥꯁꯤꯡꯗ ꯑꯗꯨꯝ ꯇꯧꯔ ꯂꯩꯑꯦꯕ
ꯎꯝ
ꯃꯣꯏ ꯃꯤꯅ ꯆꯟꯈ꯭ꯔꯁꯨ ꯏꯁꯄꯦꯟꯅ ꯆꯪꯈ꯭ꯔ ꯃꯇꯨꯡꯗꯁꯨ ꯃꯣꯏꯁꯤ ꯒꯣꯟꯗ ꯑꯦꯇꯦꯛ ꯇꯧꯗꯦꯕ ꯑꯗꯨꯝ ꯃꯁꯤꯡ ꯇꯧꯔ ꯑꯃꯨꯛ ꯄꯤꯊꯣꯛꯀꯅꯤ ꯑꯃꯨꯛ ꯄꯤꯁꯤꯟꯒꯅꯤ ꯄꯤꯊꯣꯛꯀꯣꯅꯤ ꯗꯥꯏꯔꯦꯛ ꯗꯥꯏꯔꯦꯛ ꯂꯥꯛꯇꯦꯕ ꯄꯦꯟꯗꯦꯕ ꯑꯗꯨ ꯑꯗꯨ ꯉꯝꯃꯣꯏꯕ ꯑꯗꯨ ꯈꯨꯁꯥꯟꯅꯗꯤ ꯌꯥꯔꯣꯏꯕ
ꯍꯝ
ꯏꯁꯄꯦꯟꯒꯤꯗꯤ ꯕꯣꯟꯜꯕꯨ ꯄꯥꯏꯒ꯭ꯔꯗꯤ ꯗꯥꯏꯔꯦꯛ ꯂꯥꯛꯇ꯭ꯔꯥ ꯑꯗꯨꯃꯥꯏꯅ ꯂꯥꯛꯀꯗꯕꯅꯦꯕ ꯃꯣꯏꯖꯤ ꯀꯔꯤꯅꯣ ꯈꯪꯗꯦꯕ
ꯀꯩ ꯀꯩꯑꯦꯟꯖꯥꯡ ꯊꯣꯡꯉꯒꯦ
ꯑꯩꯁꯦꯉꯔꯥꯡꯒꯤ ꯑꯗꯨꯝ ꯆꯥꯔꯅꯤꯗ
ꯑꯁ
ꯉꯔꯥꯡ ꯌꯦꯟ ꯍꯣꯏ ꯊꯟꯇꯅꯦ ꯐꯝꯗ ꯂꯩꯕꯀꯣ ꯑꯗꯨꯅꯦ ꯀꯣꯜ ꯉꯔꯥꯡ ꯃꯣꯔꯣꯛ ꯃꯦꯠꯄꯁꯨ ꯂꯩꯔꯦ ꯑꯗꯨꯝ ꯁꯥꯍꯜꯂꯒ ꯑꯗꯨꯝ ꯆꯥꯔꯗꯣꯏꯅꯤ ꯏꯊꯟꯗꯒꯤ ꯏꯊꯟꯗꯒꯤꯅꯤꯅ ꯑꯃꯨꯛ ꯑꯅꯤꯔꯛ ꯑꯍꯨꯝꯔꯛ ꯊꯣꯡꯉ ꯑꯗꯨꯝ ꯆꯥꯔꯕ
ꯎꯝꯍ
ꯑꯌꯣ ꯑꯌꯨꯛ ꯅꯨꯡꯗꯥꯡ ꯑꯩꯅ ꯊꯣꯡꯕꯗꯨ ꯃꯇꯝꯗꯨꯁꯨ ꯃꯥꯡꯍꯜꯂꯦ ꯊꯣꯡꯕꯁꯨ ꯍꯦꯟꯅ ꯆꯠꯍꯜꯂꯦꯕ ꯑꯗꯨꯅ ꯊꯣꯡꯉꯤꯉꯩꯏꯗ ꯈ ꯌꯥꯝ ꯊꯣꯡꯉꯧꯔꯒ ꯑꯌꯨꯛꯛꯇ ꯆꯥꯅꯤꯡꯉꯥꯏ
ꯆꯔꯥ ꯋꯥꯜꯂꯒ ꯑꯗꯨꯝ ꯆꯠꯅꯤꯡꯉꯩꯗ
ꯑꯣ
ꯅꯨꯡꯗꯥꯡꯗꯗꯤ ꯑꯃꯨꯛ ꯑꯁꯥꯕꯗꯨ ꯑꯃꯨꯛ ꯆꯥꯕ ꯌꯥꯏꯗꯅ ꯑꯗꯨꯝ ꯆꯠꯇ꯭ꯔꯣ ꯍꯧꯖꯤꯛ ꯑꯌꯨꯛꯀꯤꯗꯤ ꯑꯗꯨꯝ ꯄꯪꯆꯥ ꯆꯈ꯭ꯔꯥ ꯂꯣꯏꯔꯦꯗ ꯆꯥꯕꯗꯤ ꯆꯤꯟꯍꯥꯎ ꯊꯤꯗꯦꯗ ꯑꯈꯣꯏꯗꯤ ꯆꯥꯕꯒꯨꯝꯕ ꯆꯥꯕ ꯍꯥꯏꯁꯤꯗꯤ ꯑꯈꯣꯏꯗꯤ ꯑꯗꯣ ꯏꯌꯥꯠꯇ ꯌꯥꯕ ꯃꯤꯅꯤꯗꯣ
ꯆꯥꯛ ꯀꯨꯏꯅ ꯑꯣ ꯀꯨꯏꯅ ꯊꯝꯝꯕꯗꯣ ꯆꯥꯔ ꯅꯨꯡꯇꯤꯒꯤ ꯆꯥꯔꯗꯤ ꯕꯦꯔꯥ ꯀꯥꯔꯅꯤꯅ ꯀꯣꯟꯅ ꯄ꯭ꯔꯣꯕ꯭ꯂꯦꯝ ꯃꯌꯥꯝ ꯂꯩꯔꯤꯕꯅꯦ ꯆꯥꯕꯅꯦ
ꯆꯥꯏ ꯑꯗꯨꯝ ꯆꯥꯛ ꯏꯪꯉꯁꯨ ꯌꯦꯟꯖꯥꯡꯗꯣ ꯁꯥꯍꯜꯂꯗꯤ ꯑꯗꯨꯁꯨ ꯈꯔꯗꯤ ꯌꯥꯗꯤ ꯌꯥꯔꯝꯅꯤꯗ
ꯑꯣ
ꯏꯪꯕ ꯆꯥꯕꯁꯦ ꯄꯨꯔꯥ ꯏꯪꯉ ꯆꯥꯕꯗꯤ ꯅꯠꯇꯦꯗ
ꯑꯣ
ꯈꯪꯗꯦꯗ ꯒ꯭ꯌꯥꯁꯇ꯭ꯔꯤꯒꯨꯝꯕ ꯂꯩꯕ ꯃꯤꯗꯤ ꯌꯥꯗꯤ ꯌꯥꯔꯣꯏ ꯑꯏꯪꯕ ꯆꯥꯕꯁꯤꯀꯣ
ꯎꯝ ꯌꯥꯗꯕꯅꯦ ꯑꯁ ꯈꯣꯏꯁꯨ ꯌꯥꯗꯦ
ꯑ ꯈꯪꯗꯦ ꯑꯩꯈꯣꯏ ꯏꯁꯥꯁꯦ ꯍꯧꯖꯤꯛ ꯍꯧꯖꯤꯛ ꯐꯥꯎꯗꯤ ꯌꯥꯕꯁꯨ ꯌꯥꯗꯕꯁꯨ ꯈꯪꯗ꯭ꯔꯦ ꯑꯗꯨ ꯄꯪꯁꯥ ꯆꯥꯔꯤ ꯏꯁꯥꯗꯗꯤ ꯀꯩꯝꯇ ꯇꯧꯗꯕꯅꯤꯅ ꯑꯗꯨ
ꯍꯦ
ꯇꯨꯡꯗꯗꯤ ꯇꯨꯡꯗꯗꯤ ꯀꯔꯤ ꯂꯥꯛꯀꯗ꯭ꯔꯥ ꯑꯗꯨꯗꯤ ꯈꯪꯗ꯭ꯔꯦ ꯍꯧꯖꯤꯣꯏ ꯍꯧꯖꯤꯛ ꯀꯤꯗꯤ ꯑꯩꯗꯤ ꯆꯖꯤꯛꯁꯨ ꯌꯥꯝ ꯆꯥꯛꯒꯠꯂꯤ ꯑꯗꯣ ꯑꯩꯗꯤ ꯌꯨꯝꯗ ꯂꯩꯔꯀꯥꯟꯗꯁꯨꯀꯣ ꯂꯥꯎꯒꯨꯝꯕ ꯆꯠꯄ ꯈꯣꯠꯄꯁꯨ ꯑꯩꯗꯝ ꯑꯗꯨꯝ ꯑꯌꯨꯛ ꯉꯟꯇꯥ ꯍꯧꯒꯠꯂꯒ ꯕ꯭ꯔꯁ ꯇꯧꯕ ꯂꯣꯏꯔꯒ ꯑꯗꯨꯝ ꯆꯔꯥ ꯋꯥꯟꯂꯒ ꯑꯗꯨꯝ ꯆꯥꯒꯜꯂꯦꯕ ꯑꯩꯗꯤ
ꯍꯥꯏꯅ ꯅꯥꯏꯌꯦꯕ ꯑꯗꯨ ꯃꯤꯗꯤ ꯆꯤꯡꯉꯗꯤ ꯆꯥꯅꯤꯡꯗꯦ ꯈꯣꯠꯅꯤꯡꯗꯦ ꯑꯁ ꯄꯨꯛ ꯅꯨꯡꯉꯥꯏꯇꯦ ꯈꯣꯠꯇꯦ ꯀꯥꯏꯅ ꯍꯥꯏꯕꯗꯣ ꯍꯥꯏꯗꯤ ꯑꯁ ꯏꯪꯕꯁꯤꯅ ꯍꯦꯟꯅ ꯍꯥꯎꯕꯒꯨꯝ ꯇꯧꯑꯕ ꯑꯩꯗꯤ
ꯅꯁꯥ ꯌꯥꯝ ꯐꯕ ꯃꯥꯜꯂꯤꯀꯣ ꯅꯪꯁꯦ
ꯑꯥ ꯃꯁꯥꯔꯣ
ꯅꯁꯥ ꯌꯥꯝ ꯐꯕ ꯃꯥꯜꯂꯦꯕ
ꯍꯣꯏ ꯐꯩ ꯍꯥꯏꯒꯗ꯭ꯔꯥ ꯈꯪꯗꯦ
ꯑꯁ ꯑ ꯑꯁ
ꯅꯣꯏꯗꯤ ꯃꯤ
ꯀꯅꯥ ꯉꯔꯥꯡ ꯉꯔꯥꯡꯗꯤ ꯀꯅꯥ ꯀꯅꯥ ꯌꯦꯡꯕ꯭ꯔꯥ ꯕꯣꯜꯗꯤ
ꯕꯣꯜꯁꯦ ꯌꯥꯃꯦꯗ ꯃꯤ ꯌꯥꯝꯃꯦ
ꯎ꯫ ꯄꯥꯔꯇꯤ ꯄꯥꯔꯇꯤ ꯌꯦꯡꯕꯗ ꯂꯣꯏ ꯅꯨꯡꯉꯥꯏꯌꯦꯀꯣ
ꯍꯣꯏ ꯑꯗꯨ ꯉꯔꯥꯡꯗꯤ ꯀꯩꯅꯣꯗ ꯂꯣꯏ ꯇꯧꯋꯦꯗ
ꯎꯝ
ꯂꯣꯏ ꯇꯧꯏ
ꯎꯝ ꯄꯥꯔꯇꯤ ꯄꯥꯔꯇꯤ ꯇꯧꯔꯒ ꯑꯗꯨꯝ ꯁꯞꯄꯣꯔꯠ ꯇꯧꯅꯕꯗꯣ ꯑꯗꯨꯅꯗꯤ ꯇ꯭ꯔꯦ ꯂꯩ ꯂꯩꯅꯕꯅꯦꯕ
ꯎꯝ ꯗꯤꯕꯦꯠ ꯇꯧꯔꯒꯀꯣ
ꯑꯗꯨꯒ ꯇꯨꯝꯅꯤꯡꯉꯦ ꯍꯥꯏꯔꯛꯑꯗꯤ ꯍꯋꯥꯏ ꯃꯪꯒꯟ ꯍꯋꯥꯏ ꯍꯋꯥꯏ ꯃꯥꯡꯒꯟꯒꯨꯝꯗ ꯁꯤꯡꯖꯨꯒꯨꯝꯕ ꯇꯧꯔꯛꯄ ꯅꯦꯠꯂꯒ ꯆꯥꯕ ꯃꯣꯔꯣꯛ ꯑꯁꯥꯕꯗꯣ ꯑꯗꯨ ꯄꯩꯁꯥꯒꯨꯝꯕ ꯑꯗꯨ ꯀꯣꯡꯅꯔꯒ ꯑꯁ ꯍꯤꯡꯒꯣꯟꯁꯤꯃꯨꯛ ꯆꯟꯅꯅꯤ ꯆꯟꯅꯤ ꯀꯥꯏꯅ ꯍꯥꯏꯔꯒ ꯍꯥ ꯑꯗꯣ ꯅꯨꯉꯥꯏꯕꯅꯦꯕ ꯑꯩꯗꯤ ꯉꯔꯥꯡꯁꯦ ꯈꯪꯗꯦ ꯈꯪꯉꯕꯅꯤꯅꯗ ꯅꯣꯏ ꯅꯨꯡꯁꯤꯕ ꯑꯗꯨ ꯑꯣꯏꯔꯁꯨ ꯏꯁꯟꯅ ꯀꯥꯗꯧ ꯃꯥꯜꯂꯦ ꯀꯥꯏꯅ ꯈꯟꯗꯤ ꯈꯜꯂꯦ ꯌꯥꯗꯦꯕ ꯃꯣꯏꯈ ꯈꯨꯁꯥꯟꯅꯗꯣ ꯎꯝ ꯑꯩ ꯃꯃꯥꯡꯗꯒꯤ ꯑꯗꯨꯝ ꯄꯣꯇꯣꯒ꯭ꯔꯥꯟꯁꯦ ꯑꯩ ꯑꯗꯨꯝ ꯌꯦꯡꯗꯕ ꯅꯨꯃꯤꯠ ꯌꯥꯎꯗꯦꯕ
ꯑꯥ
ꯑꯗꯨꯝ ꯌꯦꯡꯕ ꯈꯨꯗꯤꯡꯗ ꯌꯥꯗꯦꯕ ꯃꯣꯏꯗꯣ ꯄꯥꯁꯤꯡꯒꯨꯝꯕ ꯇꯧ ꯂꯩꯕ ꯒꯣꯟꯗ ꯑꯦꯇꯦꯛ ꯃꯛ ꯆꯠꯇꯦꯕ ꯑꯗꯨꯒ ꯗꯤꯐꯦꯟꯁꯁꯨ ꯁꯣꯜꯂꯦꯕ ꯃꯣꯏꯁꯦ ꯍꯟꯗꯛꯁꯦ ꯃꯃꯥꯡ ꯃꯃꯥꯡꯗꯗꯤ ꯃꯣꯏ ꯗꯤꯇꯦꯜꯁꯦ ꯀꯟꯕꯅꯦꯕ ꯍꯟꯗꯛꯁꯤꯅ ꯃꯣꯏ ꯗꯤꯐꯦꯟꯁꯦ ꯌꯥꯝ ꯌꯥꯗꯦꯕ
ꯍꯧ ꯑꯗꯨꯅꯦ ꯀꯩꯗꯧꯅꯤ ꯏꯐꯥꯏ ꯂꯩꯇ꯭ꯔꯦ ꯉꯝꯗ꯭ꯔꯕꯅꯤꯅ
ꯍꯥꯏꯗꯤ ꯊꯣꯡꯎꯔꯦꯗ
ꯎꯝ
ꯑꯗꯨ ꯏꯁꯀꯦꯟꯁꯨ ꯌꯥꯝ ꯀꯟꯕꯗꯤ ꯅꯠꯇꯦꯗ ꯍꯟꯗꯛ ꯆꯍꯤꯒꯤꯁꯤꯀꯣ ꯍꯥꯏꯗꯤ ꯍꯟꯗꯛ ꯆꯍꯤꯁꯦ ꯈꯔ ꯐꯖꯕ ꯍꯥꯏꯔꯗꯤ ꯐ꯭ꯔꯥꯟꯁꯇ ꯎꯝ ꯐ꯭ꯔꯥꯟꯁꯁꯦ ꯐ꯭ꯔꯥꯟꯁꯀꯤꯗꯤ ꯑꯁ ꯐꯔꯥꯟꯁꯤꯗꯤ ꯄꯦꯜꯂꯦ ꯌꯦꯡꯉꯨꯗ ꯊꯝꯃꯣꯏ ꯄꯦꯜꯂꯦꯕ ꯐꯔꯥꯟꯁꯤꯗꯤ
ꯎ
ꯅꯨꯄꯥ ꯃꯆꯥ ꯃꯥꯜꯂꯦꯕ ꯑꯗꯨꯅ ꯏꯚꯥꯏ ꯁꯥꯟꯅꯒꯗꯕ ꯅꯨꯕꯨꯣꯠ ꯁꯥꯟꯅꯕ ꯍꯥꯏꯁꯦ ꯏꯇꯔꯦꯠ ꯂꯥꯛ ꯤꯡꯕ ꯉꯝꯗꯕꯗꯣ ꯑꯗꯨꯒꯨꯝꯕ ꯌꯥꯎꯔꯤꯕ ꯐꯥꯝꯒꯤꯗꯤ
ꯎꯝ ꯐ꯭ꯔꯥꯟꯁ ꯈꯛꯇ ꯉꯥꯏꯔꯦ
ꯎꯝ
ꯑꯩꯒꯦꯇꯦ
ꯑꯗ ꯑꯥꯔꯖꯦꯟꯇꯤꯅꯥꯒ ꯃꯗꯥꯎ ꯌꯥꯕꯒꯤꯔꯥ ꯍꯥꯏꯌꯣ ꯃꯣꯏꯁꯤꯅ ꯒꯣꯟꯁꯦ ꯒꯣꯟꯁꯦ ꯃꯣꯏꯅ ꯄꯥꯛ ꯁꯣꯏꯗꯕ ꯏꯁꯣꯔ
ꯑꯔꯖꯦꯟꯗꯅꯥꯒꯤꯗꯤ ꯇꯂꯕ ꯀꯗ ꯏꯔꯀꯣ ꯇꯜꯅꯗꯤ
ꯁꯤ ꯍꯥꯏꯌꯦ ꯍꯥꯏꯕꯗꯤꯀꯣ ꯈꯪꯗꯦ ꯈꯟꯗꯣꯛꯅꯤꯡꯉꯥꯏ ꯂꯩꯗꯕ ꯑꯣ ꯂꯣꯏꯅ ꯃꫭꯏ ꯆꯞ ꯃꯥꯟꯅꯅꯕ ꯃꯣꯏ ꯒꯤꯅꯉꯣ
ꯎꯝ
ꯃꯣꯏꯁꯤꯅ ꯇꯤꯝꯋꯥꯛ ꯑꯣꯏꯕ ꯃꯣꯏꯁꯤꯅ ꯃꯥꯟꯅꯩ ꯑꯃ ꯂꯤꯡꯖꯩ ꯃꯥꯟꯅꯩꯕ ꯃꯤꯗ ꯁꯥꯟꯅꯈ꯭ꯔꯗꯤ ꯀꯆꯤꯡꯗ ꯇꯥꯎꯅꯩꯑꯌꯦꯕ ꯄꯣꯔꯇꯨꯒꯥꯜꯁꯤꯅ ꯃꯁꯥ ꯃꯁꯥ ꯁꯥꯟꯅ ꯆꯥꯅꯤꯡꯕ ꯑꯗꯨꯗꯒꯤ ꯑꯁꯣꯏꯕꯗꯣ ꯂꯥꯛꯏꯅꯦꯕ ꯉꯥꯡ ꯃꯥꯗꯤ ꯔꯣꯅꯥꯜꯗꯣꯁꯨ ꯆꯟꯕ ꯌꯥꯕꯅꯤꯗ ꯃꯥꯁꯨ ꯁꯥꯏꯟꯁ ꯐꯥꯡꯗꯦ ꯍꯥꯏꯕꯗꯤ ꯌꯥꯔꯣꯏꯗ꯭ꯔꯥ
ꯃꯥꯗꯣ ꯑꯗꯨꯅꯦ ꯑꯍꯟ ꯑꯣꯏꯕꯒꯤ ꯔꯥꯏꯠ ꯌꯥꯝ ꯇꯞꯃꯟꯕꯀꯣ ꯃꯥꯗꯣ
ꯌꯥ ꯁꯥꯁꯨ ꯌꯥꯝ ꯁꯣꯟꯈ꯭ꯔꯦ ꯆꯦꯟꯕꯁꯨ ꯉꯝꯗ꯭ꯔꯦ ꯃꯥꯁꯤ ꯆꯦꯟꯁꯨ ꯆꯦꯟꯗ꯭ꯔꯕꯅꯦ ꯃꯥꯁꯦ ꯋꯥꯔꯜ ꯀꯞꯀꯤ ꯍꯥꯏꯔꯗꯤ ꯃꯥꯁꯦ ꯃꯁꯥꯁꯦ ꯁꯣꯟꯕ꯭ꯔꯥ ꯈꯪꯗꯦꯕ ꯀ꯭ꯂꯞꯇꯗꯤ ꯑꯃꯨꯛ ꯀꯟꯕꯒꯨꯝ ꯇꯧꯕꯀꯣ
ꯎꯝ
ꯑꯩ ꯇꯧꯕ꯭ꯔꯣ ꯈꯪꯗꯦꯅꯦ ꯄꯨꯂꯥꯞꯇꯗꯤ ꯑꯗꯨꯝ ꯆꯦꯟꯕ ꯈꯣꯠꯇꯅ ꯇꯧꯕꯅꯦꯕ ꯑꯗꯣ ꯋꯥꯔꯜ ꯀꯞꯇ ꯂꯥꯛꯑꯅꯤ ꯃꯥꯅꯤ ꯀꯔꯤꯅꯣ ꯇꯧ ꯇꯧꯅꯤ ꯃ ꯗ
ꯍ
ꯂꯣꯏꯔꯦꯅꯦ ꯋꯥꯔ ꯀꯞꯇꯗꯤ ꯑꯃꯨꯛ ꯌꯦꯡ ꯑꯃꯨꯛ ꯊꯥꯡꯅꯈ꯭ꯔꯒꯅꯦ ꯑꯥ ꯗꯣ ꯍꯈꯣꯏ ꯃꯦꯟꯃꯥꯔꯁꯨ ꯃꯣꯏ ꯄꯣꯛꯈꯤꯕꯗꯒꯤ ꯃꯣꯏ ꯔꯤꯇꯥꯌꯔꯃꯦꯟ ꯂꯥꯎꯈ꯭ꯔꯦꯅ ꯍꯥꯏ ꯃꯥ ꯉꯝꯗꯧ ꯃꯥꯟꯗ꯭ꯔꯦ ꯈꯣ ꯋꯥꯈꯟꯗꯣ ꯂꯩꯔꯝꯒꯅꯤ ꯈꯣꯠꯂꯝꯒꯅꯤ ꯀꯥꯏꯅ ꯃꯤꯅ ꯍꯥꯏꯅ ꯂꯩꯔꯅꯤ ꯃꯣꯏꯒꯤ ꯀꯣꯆꯔꯗꯣ ꯌꯥꯗꯦꯅ ꯍꯥꯏꯌꯦꯕ ꯑꯗꯨꯝ ꯁꯤꯜꯂꯦ ꯍꯥꯏꯌꯦ ꯃꯣꯏ ꯍꯥꯏꯇꯕꯒꯦꯔ
ꯃꯥꯗꯤ ꯍꯩꯕꯨꯗꯤ ꯍꯩꯌꯦ ꯑꯣ ꯃꯥꯒꯤ ꯏꯟꯖꯨꯔꯤ ꯌꯥꯝ ꯂꯩꯕꯅꯤꯅꯀꯣ ꯃꯥꯗꯤ
ꯎꯝ ꯃꯥꯥꯏ ꯃꯗꯥꯎꯁꯨ ꯌꯥꯗꯦꯗ ꯋꯥꯔꯜꯀꯞꯀꯨꯝꯕꯁꯤ ꯃꯥꯁꯨ ꯃꯃꯥꯡꯗꯁꯨ ꯃꯥ ꯁꯥꯟꯅꯗ꯭ꯔꯕꯅꯦꯕ
ꯎꯝ ꯃꯗꯥ ꯌꯥꯗꯃ
ꯀꯄ ꯀꯥꯞꯗ꯭ꯔꯦꯅꯨꯡꯉꯥꯏꯗ ꯅꯨꯡꯉꯥꯏ ꯅꯨꯡꯉꯥꯏꯇꯦ ꯃꯥꯁꯦ ꯆꯍꯤ ꯍꯥꯏꯔꯦ ꯃꯥꯗꯤ ꯑꯗꯨꯝ ꯁꯥꯟꯅꯕ ꯌꯥꯈꯤꯗꯣꯏꯅꯦꯕ ꯃꯥꯅ ꯔꯤꯇꯔꯃꯦꯟ ꯂꯧꯔꯤꯗꯣ
ꯎꯝ
ꯅꯪꯒꯤ ꯊꯥꯔꯇꯤ ꯊꯥꯔꯇꯤ ꯐꯣꯔ ꯔꯅꯦ ꯃꯥꯒꯤꯗꯣ ꯅꯣꯢ ꯑꯉꯥꯡ ꯌꯥꯝ ꯑꯍꯥꯟ ꯑꯣꯏꯗ꯭ꯔꯤꯕꯅꯦꯕ ꯌꯥꯔꯤꯕꯅꯦꯕ
ꯎꯝ ꯌꯦꯡꯖꯔꯤ ꯏꯃꯥꯒꯤ ꯖꯦ ꯕꯦꯛ ꯏꯟꯖꯨꯔꯤ ꯂꯩꯕꯅꯤꯅ ꯑꯁ ꯐꯪꯖꯔꯦ ꯃꯥꯗꯨ
ꯐꯪꯖꯔꯦ ꯃꯥꯖꯨ ꯑꯗꯨꯗꯩ ꯍꯟꯗꯛꯁꯦ ꯊꯥꯖꯗꯕ ꯃꯤ ꯉꯥꯛꯇ ꯆꯪ ꯂꯥꯛꯑꯦꯗꯗ ꯑꯃꯨꯛ ꯅꯣꯋꯦ ꯀꯥꯢꯅ ꯑꯃꯨꯛ ꯀ꯭ꯋꯥꯇꯔ ꯐꯥꯢꯅꯦꯜ ꯑꯃꯨꯛ ꯆꯥꯡꯈ꯭ꯔꯦ
ꯑꯣ
ꯅꯣꯔꯋꯦ ꯁꯨ ꯐꯖꯅꯗꯤ ꯁꯥꯅꯩꯌꯦ ꯍꯂꯦꯟ ꯗꯨ ꯀꯜꯂꯦꯅꯦ ꯍꯟꯗꯛꯁꯦ ꯃꯥꯁꯦ ꯋꯥꯡꯒ ꯆꯥꯎꯕꯅꯤꯅ ꯍꯥ
ꯎꯝ
ꯃꯗꯥꯎꯁꯦ ꯌꯥꯕ ꯑꯗꯨꯝ ꯀꯥꯎꯕꯗ ꯑꯗꯨꯝ ꯆꯪꯉꯦꯕ ꯒꯣꯟꯁꯦ ꯑꯁ ꯌꯥꯟꯅ ꯂꯩꯔꯦꯅꯦ ꯃꯣꯏ ꯃꯦꯁꯤꯅꯦ ꯍꯂꯟꯅꯦ ꯕꯥꯄꯦꯅꯦ ꯇꯔꯦꯠ ꯑꯗꯨꯒ ꯍꯦꯔꯤꯀꯦꯟꯗꯨꯅ ꯍꯦꯔꯤꯀꯦꯟꯗꯨꯁꯨ ꯍꯦꯔꯤꯀꯦꯟ ꯇꯔꯨꯨꯞ ꯅꯠꯇ꯭ꯔꯣ ꯑꯗꯨꯁꯨ ꯇꯔꯦꯠ ꯑꯣꯏꯕꯒꯨꯝ ꯇꯧꯋꯤꯀꯣ ꯇꯔꯦꯠ ꯇꯔꯦꯠ ꯂꯣꯏ ꯑꯣꯏꯅꯔꯦꯕ
ꯍꯦꯅꯔꯤ ꯀꯦꯟꯗꯤ ꯇꯔꯦꯠ ꯅꯠꯇꯦ
ꯍꯦꯅꯔꯤ ꯀꯦꯟ ꯗꯤ ꯇꯔꯦꯠ ꯅꯠꯇ꯭ꯔꯦ ꯇꯔꯨꯛ ꯂꯛ ꯍꯦꯅꯔꯤ ꯀꯦꯟꯗꯤ ꯇꯔꯨꯛ ꯑꯣꯏꯌꯦꯕ ꯃꯥꯥꯏꯗꯨꯅ
ꯎꯝ ꯎꯝ
ꯁꯤꯗꯤ ꯀꯥꯏ ꯆꯠꯀꯗ꯭ꯔ ꯉꯁꯤꯗꯤ ꯉꯁꯤꯗꯤ ꯀꯗꯥꯏꯗ ꯆꯠꯀꯗ꯭ꯔꯣ ꯑꯗꯨꯝ ꯂꯩꯒꯗ꯭ꯔꯣ
ꯍꯣꯏ ꯑꯗꯨꯝ ꯂꯩꯅꯤꯗ
ꯑꯗꯨꯨꯝ ꯂꯩꯥꯅꯤꯗ ꯅꯨꯡꯉꯥꯏꯅ ꯂꯩꯔꯖꯠꯅꯤꯅꯦ ꯃꯤꯗꯤ
ꯎꯝ ꯑꯗꯨꯗꯤ ꯃꯔꯛ ꯃꯔꯛꯗ ꯑꯗꯨꯝ ꯄꯥꯎ ꯐꯥꯎꯅꯔꯁꯤꯀꯣ ꯑꯗꯨꯗꯤ
ꯏꯌ ꯍꯣꯏ ꯑꯗꯨꯝ ꯉꯁꯤꯒꯤꯗꯤ ꯑꯈꯣꯏꯅ ꯊꯝꯕꯗꯤ ꯌꯥꯗꯤ ꯌꯥꯗꯕꯅꯦ ꯑꯗꯨꯝ ꯑꯈꯣꯏ ꯑꯗꯨꯝ ꯋꯥꯔꯤ ꯑꯗꯨꯝ ꯁꯥꯟꯅꯗꯣꯏꯅꯦ ꯑꯗꯨꯀꯣ
ꯎꯝ ꯍ ꯊꯝꯃꯒꯦꯀꯣ ꯐꯔꯦ ꯐꯔꯦ
ꯍ ꯊꯝꯃꯒꯦꯀꯣ ꯐꯔꯦ ꯐꯔꯦ ꯇꯥꯕꯔꯣ
ꯍꯣꯏ ꯇꯥꯏꯌꯦ ꯇꯥꯏꯌꯦ
ꯍꯣꯏ ꯇꯥꯏꯌꯦ ꯇꯥꯏꯌꯦ